ꯍꯥꯏꯅ
ꯊꯔꯣ ꯊꯔꯣ ꯑꯗꯣ ꯏꯁꯇ꯭ꯔꯣ ꯌꯥꯎꯕꯗꯣ ꯊꯔꯛꯀꯣ
ꯃꯁꯂ ꯆꯄꯗ ꯍꯥꯎꯗ ꯍꯥꯎꯇꯅ
ꯍꯥꯎꯇꯦ ꯀꯩ ꯅꯣꯡꯒꯤ ꯆꯠꯂꯨꯕꯅꯣꯅ ꯄꯩꯁꯥꯗ ꯆꯥꯎꯔꯤꯕ
ꯄꯩꯁꯥ ꯄꯥꯝꯃꯤ ꯍꯥꯏꯕ ꯑꯁꯦꯡꯕ ꯄꯩꯁꯥꯗꯣ ꯀꯌꯥꯝ ꯌꯥꯝꯡꯉꯝꯅꯤ
ꯄꯣꯠ ꯑꯅꯤ ꯑꯍꯨꯝ ꯈꯛꯇꯣꯏꯗ ꯂꯨꯄꯥ ꯆꯥꯝꯃꯉꯥ
ꯑꯗꯨꯁꯨ ꯂꯥꯏꯔꯕ ꯑꯩꯈꯣꯏꯗꯩ ꯏꯅꯥꯛ ꯈꯨꯨꯟꯕꯗꯒꯤꯩ ꯂꯧꯕꯁꯨ ꯅꯠꯇꯕ
ꯎꯝꯔꯤꯄ ꯆꯥꯝꯃꯉꯥ ꯄꯤꯔꯛꯏ ꯃꯁꯤ ꯍꯦꯛꯇ ꯂꯣꯏꯈ꯭ꯔꯦ ꯐꯔꯦ
ꯐ ꯌꯥꯝ ꯀꯩꯒꯤꯗꯃ ꯑ
ꯑꯣꯏ ꯑꯣꯧ ꯐꯗꯣꯁꯨ ꯇꯥꯎꯗꯅꯤ ꯅꯣꯡꯚꯗꯧꯀ ꯇꯤ ꯅꯠꯔꯦ ꯈꯨꯏꯅꯤ
ꯐꯇꯣꯁꯤꯗꯤ ꯐꯇꯣꯁꯤꯗꯤ ꯅꯉꯣꯟꯅ ꯂꯣꯏꯉꯣꯟꯁꯤ ꯂꯩꯔꯝꯃꯤꯗꯅ
ꯑꯩꯕꯨ ꯍꯦꯅ ꯅꯨꯡꯁꯤꯕꯤꯕ
ꯑꯩꯗꯤ ꯊꯛꯄ ꯌꯥꯎꯗꯦ ꯅꯪꯅ ꯅꯣꯏ ꯊꯛꯄꯩ
ꯈꯦꯇ ꯑꯣꯏꯅꯕ
ꯎꯝ
ꯑꯁ ꯅꯪꯉ ꯐꯇꯣ ꯀꯥꯄꯤꯤꯔꯃꯤꯁꯤ ꯄꯨꯛꯛ ꯃꯄꯥꯖꯤꯗꯤ ꯋꯥ ꯃꯤꯉꯣꯟꯗꯒ ꯊꯥꯒꯠꯂꯛꯂꯅꯨꯀꯣ ꯑꯣ ꯁꯤꯃꯗꯤ ꯊꯥꯒꯠꯂꯛꯑꯣ ꯌꯥꯏ ꯁꯤ ꯃꯊꯥꯒꯅꯦ ꯑꯣ
ꯑꯁꯤ ꯑꯩꯅ ꯂꯥꯟꯕ ꯅꯠꯇꯦꯀꯣ ꯅꯪꯅ ꯄꯨꯀꯪꯕꯣꯏ ꯁꯨꯣꯏꯕꯅꯦ
ꯄꯨ ꯀꯪꯕ ꯍꯥꯏꯗꯅꯨ ꯄꯨꯛ ꯊꯣꯟꯕ ꯍꯥꯏꯕ ꯑꯩꯈꯣꯏ ꯀꯪꯗꯦ ꯑꯩꯈꯣꯏ ꯄꯨꯛ ꯄꯥꯠꯂꯤ
ꯅꯣꯠꯂ ꯀꯅꯥ ꯏꯁꯤꯒ
ꯏ ꯅꯄ ꯆꯨꯄ ꯃꯤꯣ ꯂꯩꯕꯅ
ꯃꯀ
ꯑ ꯑꯗꯨ ꯇꯧ ꯌꯥꯏꯌꯦ ꯑꯗꯨꯅꯤ ꯑꯩꯅ ꯂꯥꯏꯛ ꯇꯧꯁꯤꯜꯂꯤꯗꯣ
ꯀꯪꯒꯦꯗ ꯄꯨꯁꯤ ꯀꯔꯝ ꯀꯥꯟꯗ ꯀꯗꯕ
ꯑꯦꯛꯖꯥꯝꯁꯦ ꯍꯥꯏ ꯍꯥꯏꯅ ꯀꯨꯏꯗ꯭ꯔꯦꯅꯦꯀꯣ
ꯀꯣꯏ ꯀꯦ ꯏꯜꯖꯝꯅ ꯑꯣ ꯑ ꯄꯨꯁꯤ ꯑꯦꯛꯖꯥꯝꯁꯦ ꯂꯥꯏꯔꯤꯛ ꯇꯁ ꯑꯦꯛꯖꯥꯝ ꯌꯥꯎꯗ꯭ꯔꯗꯤ ꯅꯨꯡꯉꯥꯏꯗꯧꯕꯅꯤ ꯄꯔꯤꯈꯥ ꯄꯔꯤꯈꯥ ꯄꯔꯤꯈꯥ
ꯂꯥꯏꯔꯤꯛ ꯇꯝꯕꯁꯦ ꯑꯦꯛꯁꯇꯔꯅꯦꯜ ꯇ ꯈꯔ ꯏꯟꯇꯔꯅꯦꯜ ꯈꯔ ꯑꯦꯁꯥꯏꯟꯃꯦꯟ ꯈꯔ ꯇꯧꯔꯛ
ꯃꯥꯅꯤ ꯃꯥꯅꯤ ꯃꯥꯅꯤ ꯃꯥꯅꯤ ꯑꯗꯨꯅꯤ ꯑꯩꯅ ꯄꯥꯝꯕꯁꯨ
ꯎꯝ ꯃꯊꯪꯃꯛꯀꯤ ꯃꯄꯣꯛ ꯍꯥꯏꯕꯗꯨ ꯂꯩꯔꯝꯃꯗꯤ ꯑꯩꯈꯣꯏ ꯑꯥꯅ ꯉꯟꯇꯥ ꯐ꯭ꯔꯕ ꯄꯣꯛꯑꯒ ꯂꯩ ꯀ ꯌꯥꯗꯇ
ꯑꯦꯛꯖꯥꯝ ꯑꯝꯇ ꯃꯨꯊꯠꯀꯦ
ꯍꯤꯁꯇ꯭ꯔꯤꯗꯅ ꯌꯥꯎꯗ ꯃꯥꯗ꯭ꯔꯣ
ꯑꯩ ꯌꯥꯝꯨꯊꯠꯄꯂꯨ
ꯎꯝ ꯋꯥꯕꯥꯅꯤꯒꯤ ꯃꯤꯅ ꯆꯣꯡꯊꯣꯛꯑꯕ ꯍꯤꯁꯇ꯭ꯔꯤꯗꯅ ꯇꯝꯃꯕ ꯑꯉꯥꯡꯁꯤꯡꯗꯣ ꯍꯔꯥꯎꯖꯗꯣꯏꯅꯦ ꯑꯣ ꯃꯇꯝꯗꯨꯗ ꯁꯣꯅꯤꯡꯉꯝꯕꯗꯤ ꯌꯥꯏꯀꯣ ꯃꯣꯏ ꯀꯌꯥꯝ ꯋꯥꯈꯤꯅꯣ ꯈꯪꯗꯕꯅꯤꯅ
ꯃꯣꯏꯗꯤ ꯃꯣꯏꯗꯃꯗ ꯈꯣꯏꯅ ꯃꯨꯕꯤ ꯂꯦ ꯀ ꯀꯗꯥꯕꯨꯗ ꯃꯣꯏꯁꯨ
ꯀ ꯑꯣ
ꯎ ꯏꯐꯦꯄꯒꯅꯣ ꯃꯤꯅꯦ ꯏ ꯐꯦꯔ ꯍꯥ ꯃꯥꯅꯤꯦ
ꯍꯦ ꯑꯣꯔꯤꯖꯤ ꯎ ꯆꯔꯦꯦꯇꯅꯤꯁꯤ
ꯅꯪ ꯐꯖꯩꯁꯤꯗꯤ ꯅꯪ ꯑꯁꯦꯡꯕꯗꯣ ꯐꯖꯩ ꯁꯤꯗꯤ ꯍ
ꯝꯁꯤꯡꯗꯨꯒ ꯂꯤꯁꯇꯤ ꯀꯩꯁ ꯉ ꯆꯪ ꯉꯥꯡꯉ ꯌꯥꯎꯅ
ꯅꯣꯏ ꯅꯪ ꯂꯤꯞ ꯏꯁꯇꯤꯛꯁꯤ ꯁꯪꯈꯤꯗꯕꯅꯤ ꯑꯩꯅ ꯁꯪꯍꯜꯂꯕꯅꯤ
ꯈꯤꯇꯪꯒ ꯊꯥꯡꯒꯠꯅꯅꯕꯕꯁꯤꯅ ꯃꯥꯏꯒꯁꯨ ꯃꯌꯥꯥꯡ ꯃꯌꯥꯡ ꯀꯪꯕ ꯃꯥꯟꯗꯅ
ꯎꯝ ꯌꯥꯝ ꯀꯪꯉꯤ ꯀꯩꯅꯣ ꯑꯩꯈꯣꯏꯈꯠ ꯀꯥꯏꯅ ꯑꯣꯏꯔꯅꯤ
ꯎꯝ ꯀꯪꯉ ꯄꯨꯛꯇ ꯅꯣꯏꯗꯨꯅ ꯌꯨ ꯊꯛꯄꯩꯔꯥ
ꯃꯥꯅꯤ ꯅꯤꯁꯥꯅꯦ ꯆꯥꯔ ꯆꯥꯄꯣꯠꯁꯦ ꯅꯤꯁꯥꯅꯦ ꯅꯤꯁꯥ
ꯎꯝ ꯊꯥꯎꯁꯤ ꯌꯨꯗꯦ ꯍꯦ ꯁꯥꯊꯤꯕ ꯃꯥꯜꯂꯦꯀꯣ
ꯑꯩ ꯄꯤꯁꯨꯝꯒꯁꯦ ꯐꯣꯏꯗꯕ ꯀꯨꯏꯔꯕ ꯅꯪ ꯐꯣꯇꯣꯁꯤꯗꯗꯤ ꯂꯣꯏ ꯅꯥꯟꯕꯤꯅꯤ ꯃꯥꯁꯦꯁ
ꯑꯩꯒꯤ ꯐꯦꯔꯋꯦꯜꯒꯤ ꯕ꯭ꯂꯦꯗꯅ ꯐꯥꯔꯨꯕꯗꯣ ꯑꯗꯨꯗ ꯄꯩꯤꯁꯨꯡꯖꯈꯤ ꯈꯤꯇꯪ ꯆꯪꯈ꯭ꯔꯕꯅꯦꯕ ꯑꯗꯨꯗꯣ ꯀꯩꯅꯣ ꯇꯧꯕꯅꯤꯗ ꯑ ꯑꯗꯒꯤ ꯐꯣꯏꯗꯕꯗꯣ ꯍꯧꯒꯠꯂꯦꯒ ꯍꯧꯒꯠꯇꯄꯤꯔꯝꯃ ꯊꯣꯡ ꯑꯃꯝꯇ ꯈꯪꯗꯦ ꯄꯤꯁꯨꯡꯈꯛ ꯑꯩ ꯒ꯭ꯌꯥꯟ ꯇꯥꯗꯦ
ꯍꯪꯆꯤꯅꯤꯅ ꯍꯌꯦꯡ ꯇꯨ ꯁꯝ ꯈꯜꯁꯤꯅ
ꯈꯟꯅꯕ ꯌꯥꯏꯅꯦ ꯃꯤꯆꯤ ꯈꯠꯆꯜꯂꯦ ꯑꯦꯛꯖꯥꯝꯒꯤ
ꯑꯥ ꯆꯝꯖꯕꯗꯣ ꯎꯝ ꯁꯦꯝ ꯇꯥꯏꯝꯗ ꯑꯩ ꯊꯤꯕꯁꯨ ꯊꯤꯕ ꯑꯗꯨꯗꯨꯒ ꯗꯝꯁꯨ ꯑꯣꯏꯕ ꯌꯥꯗꯦ ꯑꯗꯨꯅ ꯑꯩ ꯀꯦꯔꯤꯅꯦ ꯗꯝꯈꯛ ꯑꯣꯏꯅꯕ ꯊꯤꯕꯗꯤ ꯌꯥꯗꯕꯩꯒꯤꯅ
ꯃꯥꯅꯤ ꯃꯥꯅꯤ
ꯑ ꯑꯗꯨ ꯇꯋꯔꯁꯦ ꯀꯥꯅꯗ
ꯐꯖꯗꯕꯨꯗꯤ ꯌꯥꯗꯅꯤꯦ ꯑ ꯃꯪ ꯃꯥꯁꯔꯤ ꯇꯧꯔ ꯂꯩꯅ
ꯎꯝ ꯍꯌꯦꯡ ꯊꯣꯛꯑꯒ ꯄꯤꯁꯨꯝꯗꯨ ꯃꯈꯣꯏꯗ
ꯐꯣꯏꯆꯦ ꯐꯣꯏꯆꯦ ꯑꯩꯁꯨꯝꯗ ꯅꯠꯇꯦ ꯐꯤꯔꯣꯜꯁꯨ ꯑꯦꯛꯖꯥꯝ ꯆꯠꯕꯗꯩ ꯁꯤꯅ ꯐꯤꯔꯣꯣꯟꯁꯨ ꯂꯩꯔꯨꯁꯤꯔꯣ ꯄ ꯀꯣ ꯑꯃꯥ ꯑꯦꯖꯝ ꯆꯄꯔꯗꯁꯁꯤ ꯅ ꯃꯗ꯭ꯔꯦꯁ
ꯎꯝ ꯑꯗꯨꯁꯦꯂ ꯆꯠꯂꯗꯤꯦ ꯎꯝ
ꯍꯔꯥꯎꯗꯣꯏꯅꯤ ꯍꯔꯥꯎꯗꯣꯏꯕ
ꯃꯦꯝ ꯕꯤꯅꯥꯀꯤ ꯍꯥꯟꯅ ꯊꯦꯡꯅꯔ ꯃꯥꯏꯌꯣꯛꯅꯔ ꯅꯕꯥꯅꯤꯕꯨ ꯀꯗꯣꯝ ꯆꯠꯂꯨꯏꯅꯣ ꯄꯥꯔꯇꯤ ꯇꯧꯐꯝꯗꯤ ꯑꯣꯟꯅꯔꯛ ꯏꯔꯪꯉꯅꯤ
ꯎ ꯁꯔ ꯑꯔꯥꯎꯒ ꯀꯧꯁꯟ ꯂꯕ ꯂꯑꯣ ꯂꯥꯎꯑꯣ ꯂꯑꯣꯅꯦ ꯍꯥꯏꯅꯤ ꯂꯑꯣ ꯀꯥꯏ
ꯑꯗꯨ ꯀꯌꯥ ꯁ꯭ꯋꯨꯝ ꯁꯣꯏꯔꯦ ꯌꯥ ꯍꯥꯏꯅꯤ
ꯁꯨ ꯈꯪꯗꯦꯗ ꯇꯧꯗꯕꯩ ꯇꯝꯗꯕꯩ ꯇꯝꯗꯕ ꯁ꯭ꯋꯥꯝꯁꯦ ꯑꯗꯨꯝ ꯌꯥꯎꯗ꯭ꯔꯁꯨ ꯌꯥꯔꯕꯅꯤꯗ ꯑꯣꯠꯂꯦ ꯍꯥꯏꯕꯅꯤꯗ ꯅꯍꯥꯟꯈ ꯑꯣꯏꯅ ꯅꯨꯡꯉꯥꯏꯅꯗꯕ
ꯅꯤ ꯄꯨꯁꯤ
ꯆꯍꯤ ꯀꯨꯟ ꯍꯤꯡꯉꯛꯄꯁꯦ ꯅꯥꯈꯩꯁꯤꯡꯄ ꯍꯤꯡꯕ ꯉꯝꯗ꯭ꯔꯕ ꯑꯦꯛꯖꯥꯝꯁꯤꯅ
ꯑꯩꯣꯏ ꯋꯥꯗ
ꯎ ꯑꯦꯛꯖꯥꯝꯁꯦ ꯃꯃꯥ ꯃꯄꯥꯅꯒ ꯐꯨ ꯀꯥꯏꯅ ꯀꯣꯏꯗ ꯍꯥꯏꯔ ꯐꯗꯣꯣꯡ
ꯐꯨꯕ ꯀꯩꯅꯦ ꯀ ꯍꯥꯥ ꯇꯒꯗ
ꯀꯥꯏꯅꯤꯃꯤꯚꯠꯇꯣ ꯀꯗꯨ
ꯑꯦꯖꯝꯗꯤ
ꯑꯁꯕꯤꯛꯇꯣ ꯏꯁꯇꯣꯁꯦ ꯑꯩ ꯃꯄꯥꯗ ꯇꯥꯔꯝꯃꯗꯤ ꯑꯩ ꯄꯦꯟꯒꯗꯕꯅꯤꯅ
ꯀꯩꯅꯣ
ꯐꯣꯇꯣꯒꯤ ꯏꯁꯇꯣꯁꯦ
ꯆꯤꯡꯖꯔꯂ
ꯑꯦ ꯑꯩ ꯀꯩꯅꯣꯗ ꯊꯥꯖꯖꯤ ꯄꯤꯗꯤꯗ ꯇꯧꯒꯦꯀꯣ
ꯎꯝ ꯏꯁꯇꯔꯣꯗ ꯆꯤꯡꯕꯤꯣ
ꯍꯥꯏꯒꯦ ꯑꯩ ꯑꯩ ꯍꯥꯏꯒꯦ ꯇꯥꯖꯤꯞꯀꯤꯗꯨꯗꯤ ꯑꯩꯒ ꯌꯥꯝ ꯌꯥꯅꯦ ꯎ ꯕꯦꯝꯃ ꯑꯩꯒꯤ ꯑꯦ ꯑꯥꯏ ꯕꯤ ꯑꯦꯐꯅꯤ ꯃꯥꯁꯤꯦ
ꯑꯩ ꯁꯣꯝꯇ ꯂꯩꯒꯦꯔꯗꯤ ꯏ ꯀꯌꯥꯅꯅꯨꯡꯉꯥꯏꯅꯤ ꯑꯩꯅ ꯉꯥꯡꯕ ꯋꯥꯔꯤ ꯇꯥꯁꯅꯗꯦ ꯃꯥꯗꯤꯦ
ꯑꯩꯅ ꯏꯌꯥꯏꯗ ꯑꯣꯜꯂꯤꯁꯦ ꯀꯣꯟꯅꯕꯅꯦ ꯊꯣꯛꯏ ꯈꯤꯇ ꯅꯨꯡꯉꯥꯏꯇꯦꯗ ꯑꯩꯗꯤ ꯏꯌꯥꯏꯗꯦ ꯑꯗꯨꯣ ꯍꯪꯉꯤ
ꯌꯥꯕꯤ ꯌꯥ ꯂꯩꯀꯣ ꯅꯕꯤꯌ ꯅꯕꯌꯨ ꯄꯨꯟꯁꯤ ꯆꯨꯞꯄ ꯅꯕ ꯉꯝꯕ ꯑꯣꯏꯕꯌꯨ
ꯑꯦ ꯑꯥꯏꯒꯤ ꯕꯤ ꯑꯦꯠꯁꯤꯅ ꯑꯣ ꯃꯈꯥ ꯇꯥꯅꯤꯡꯒꯦ
ꯆꯕꯝ ꯆꯕꯁꯥꯏ
ꯄꯨꯟꯖꯤꯁꯦ ꯂꯥꯏꯐꯁꯦ ꯂꯥꯏꯔꯤꯛꯁꯤꯅ ꯈꯤꯇꯪ ꯃꯊꯝꯗ꯭ꯔꯗꯤꯅꯦ ꯃꯍꯥꯎ ꯊꯣꯛꯅ ꯍꯤꯡꯉꯝꯒꯗꯦ
ꯑ ꯃꯍꯥꯎ ꯊꯣꯛꯇ꯭ꯔꯕ ꯑꯩꯒ
ꯀꯥꯏꯔꯦ ꯏꯦꯝ ꯍꯧꯖꯤꯛ ꯊꯣꯛꯏ ꯃꯍꯥꯎꯁꯤꯅꯅꯦ ꯑꯈꯥꯕ ꯃꯍꯥꯎ
ꯩꯅ
ꯆꯤꯖꯥꯛꯁꯤ
ꯎꯝ ꯑꯃꯥꯏ ꯆꯂ ꯊ
ꯑ ꯑ ꯑ ꯀꯀ ꯂꯥꯎꯕꯅ ꯁꯥꯅꯤꯡꯉꯥꯏ ꯁꯣꯏꯀꯣꯟꯗ ꯑꯩ ꯁꯥꯅꯤꯡꯗꯦꯕ
ꯑꯗꯨ ꯍꯕꯂ ꯀ
ꯎꯝ ꯇꯧꯋꯦ ꯑꯩ ꯐꯣꯇꯣꯁꯤꯗꯤ ꯑꯍꯤꯡ ꯂꯩꯔꯦꯝꯕꯤꯒꯤꯅꯤ
ꯗꯗꯒꯥꯥꯗꯅꯦ ꯐꯇꯣꯚꯔꯦꯜ
ꯑꯩ ꯐꯣꯟ ꯑꯩꯈꯣꯏꯅ ꯀꯥꯄ ꯊꯗ ꯑꯩꯈꯣꯏꯠꯇ ꯇꯨ ꯃꯣꯏ ꯀꯥꯔꯛ ꯀꯥꯟꯗ ꯑꯗꯨꯝ ꯐꯖꯅꯦꯕ
ꯁꯨꯃꯥꯏꯅ ꯀꯔꯤ ꯍꯥꯏꯕꯒꯤꯩꯅꯣ
ꯍꯪꯖ
ꯣꯡꯒꯦꯒ ꯑꯩꯈꯣꯏ ꯇꯧꯔꯒꯅ ꯊꯤꯕ ꯃꯣꯏ ꯇꯧꯔꯒꯅ ꯐꯩꯔ
ꯆꯤꯇꯤꯡ ꯇꯔ ꯃꯣꯏ
ꯅꯣꯏꯠꯇ ꯅꯣꯏꯠꯇ ꯇ ꯑꯣꯏꯅ ꯃ ꯁ ꯍꯁꯕ ꯑꯣꯏꯁꯦ
ꯑꯁ ꯑꯗꯨ ꯐ ꯇꯃꯤ ꯑꯩꯗꯤ ꯁꯨꯝ ꯂꯩꯃꯤꯟꯅꯅ ꯋꯥꯔꯪꯗꯤ ꯃꯥꯏ ꯃꯦꯁ ꯐꯖꯦ
ꯅꯪꯅ ꯃꯥ ꯌꯥꯝꯃꯤꯛꯇꯦ ꯐꯥꯖꯕ ꯃꯤ ꯃꯤ ꯁꯉꯥꯏ꯭ꯔꯦ
ꯑꯕꯖ
ꯅꯪ ꯑꯩ ꯐꯖꯗꯦ ꯈꯜꯂꯤ ꯅꯠꯇ꯭ꯔꯣ ꯑꯗꯨꯒꯤ
ꯍꯧ ꯑꯗꯣ ꯅꯁꯥ ꯅꯁꯥꯗꯗꯤ ꯑꯩ ꯐꯖꯩꯌꯦ ꯋꯥꯔꯤꯁ ꯁꯨꯡꯉꯥꯏꯍꯟꯅꯤꯡꯗꯦ
ꯎꯝ ꯑꯗꯨꯗꯤ ꯐꯣꯟꯗꯣ ꯊꯝꯃ ꯌꯥꯔꯦ ꯅꯗ